ꯍꯥꯎ
ꯇꯥꯕ꯭ꯔꯣ
ꯍꯦꯜꯂꯣ
ꯀꯗꯑꯣ ꯃꯤꯅꯣ
ꯏꯅꯣꯗ ꯍꯤꯄꯃꯅꯤ ꯅꯗꯤ
ꯑꯦ ꯄꯤꯁꯇ ꯈꯔ ꯆꯪꯖꯂꯥꯛꯑꯣ ꯍꯥꯏꯌꯣ
ꯇꯪꯖꯤꯜꯂꯒꯅꯦ ꯍꯥꯏꯁꯤ ꯇꯗꯣ
ꯇꯥꯏ ꯇꯔꯦ
ꯐꯦꯇꯔꯣꯃꯤꯅꯔꯪꯖꯤ
ꯑꯩ ꯍꯤꯄꯝꯕꯅꯦ ꯃꯣꯏ ꯑꯩꯈꯣꯏ ꯖꯔꯃꯅꯤꯗꯗꯤ ꯅꯨꯡꯁꯥ ꯌꯥꯝ ꯁꯥꯔꯦ ꯂꯩꯕꯥꯛꯀ ꯀꯩꯅꯣ ꯏꯃꯦꯜ ꯇꯧꯔꯦ ꯍꯥꯏꯅꯇꯥ ꯈꯪꯕꯅꯥ
ꯈꯪꯗꯦꯦ
ꯂꯝꯕꯤꯃꯛ
ꯑꯗꯨꯕꯨꯗꯤ ꯏꯁꯥꯔꯝꯒꯅꯤ ꯄꯁꯦ ꯃꯅꯤꯄꯨꯔꯁꯤ ꯁꯥꯟꯔꯀꯥꯟꯗ
ꯉꯁꯥꯏ ꯏꯃꯥꯟꯅꯕ ꯑꯃꯅ ꯍꯥꯏꯅꯩ ꯃꯣꯏꯒꯤ ꯃꯣꯏ ꯃꯅꯥꯛꯇ ꯕꯨꯠꯀꯤ ꯕꯪꯒꯂꯣ ꯂꯩꯌꯦ ꯑꯗꯨ ꯕꯨꯠꯀꯤ ꯕꯪꯒ꯭ꯂꯣꯗꯣ ꯀꯩꯅꯣ ꯇꯧꯋꯦꯑꯦ ꯑꯗꯨꯗ ꯊꯥꯏꯅ ꯋꯥꯏ ꯑꯥꯔꯃꯤ ꯑꯥꯔꯃꯤꯈꯩꯅ ꯅꯨꯄꯤꯈꯩ ꯍꯥꯠꯇꯣꯛꯑꯒ ꯐꯨꯝꯈ꯭ꯔꯦ ꯑꯗꯨꯗ ꯑꯗꯨꯗꯩ ꯖꯩ ꯕꯪꯒꯂꯣꯗꯣ ꯇꯝꯅꯩꯌꯦ
ꯀꯋꯥꯗꯅꯣ ꯍꯥꯏꯁꯦ ꯕꯪꯒꯂꯣꯗꯣ꯫
ꯑꯥ ꯀꯩꯅꯣ ꯃꯌꯥꯡ ꯏꯝꯐꯥꯜꯔꯣꯝꯗ
ꯃꯣꯏ ꯃꯌꯥꯡ ꯏꯐꯥꯔꯣꯝꯗ ꯑꯃꯗꯤ ꯂꯩ ꯍꯥꯏꯕꯅꯤ ꯑꯗꯨ ꯑꯣꯏꯔꯝꯃꯅꯤ
ꯆꯠꯂꯨꯔꯕꯣ ꯅꯪ
ꯆꯠꯇꯦꯑꯦ ꯁꯨꯝ ꯍꯥꯏꯅꯕ
ꯅꯣꯡꯂꯩ ꯅꯨꯡꯁꯤꯠ ꯂꯥꯛꯇꯣꯔꯦꯍꯦ ꯅꯨꯡ ꯀꯟ ꯈꯠꯂꯛꯑꯦ꯫ ꯗꯥꯥꯏ ꯀꯩꯝ ꯇꯧꯗꯕꯣ
ꯀꯩꯝ ꯇꯧꯗꯤꯌꯦ ꯅꯣꯡꯗꯤ ꯈꯔ ꯃꯪꯉꯤ ꯃꯜꯂꯦ ꯀꯩ ꯀꯩ ꯃꯈꯣꯟꯅꯣ ꯇꯧꯏꯗꯣ
ꯅꯣꯡ ꯆꯨꯕꯒꯤ
ꯅꯠꯇꯦ ꯅꯪ ꯏꯁꯄꯤꯀꯔꯗ ꯃꯈꯣꯟ ꯀꯩꯅꯣꯝ ꯊꯣꯛꯑꯦ
ꯊꯣꯛꯄꯔꯅꯦ ꯐꯔꯕꯣ
ꯑꯩꯉꯣꯟꯗꯒꯤ ꯃꯈꯣꯟ ꯊꯣꯛꯄ꯭ꯔꯣ
ꯀꯩꯕ
ꯑꯩꯉꯣꯟꯗ ꯃꯈꯣꯟ ꯊꯣꯛꯄ꯭ꯔꯣ꯫
ꯊꯣꯛꯏ
ꯐꯦꯟ ꯊꯥꯕꯩꯔꯣ ꯐꯦꯟ ꯃꯨꯠꯊꯠꯀꯦ
ꯑꯣꯏꯔꯝꯕꯅꯤ ꯌꯥꯔꯦ
ꯊꯣꯛꯐꯕꯔꯥ ꯍꯧꯖꯤꯛꯁꯨ
ꯇꯥꯗꯦ ꯇꯥꯗꯦ
ꯀꯣꯅ
ꯎꯝ ꯑꯩ ꯀꯣꯏꯁꯟꯗ ꯈꯔ ꯍꯥꯡꯉꯛꯀꯦꯀꯣ ꯅꯣꯡꯗ ꯀꯥꯅꯅꯤ ꯈꯜꯂꯦ ꯏꯟꯗꯤꯌꯥꯒꯤ ꯈ꯭ꯋꯥꯏꯗꯒꯤ ꯁꯣꯁꯥꯏ ꯁꯨꯏꯁꯥꯏꯠ ꯇꯧꯕꯗ ꯌꯥꯝꯕ ꯂꯝꯁꯤ ꯀꯔꯤ ꯃꯥꯜꯂꯤ ꯁꯨꯏꯁꯥꯏꯠ ꯌꯥꯝ ꯇꯧꯒꯟꯕ ꯂꯝ ꯍꯥꯏ ꯇꯥꯔꯦ
ꯗꯦꯜꯂꯤ
ꯅꯠꯇꯦ ꯕꯦꯡꯒꯂꯨꯔꯨ ꯑꯣꯏꯗꯧꯕ
ꯑꯦ ꯀꯩꯒꯤ
ꯀꯩꯒꯤꯅꯣ ꯈꯪꯗꯦ ꯕꯦꯡꯒꯂꯨꯔꯨꯗ ꯌꯥꯝꯅ ꯁꯨꯁꯥꯏꯠ ꯇꯧꯏ ꯍꯥꯏ ꯇꯔꯦ ꯍꯟꯗꯛ ꯍꯟꯗꯛꯇ ꯃꯤ ꯀꯨꯟ ꯁꯤꯈꯔꯦ ꯍꯥꯏꯇꯥꯔꯦ ꯇꯨ ꯊꯥꯎꯖꯟ ꯇ꯭ꯋꯦꯟꯇꯤ ꯁꯤꯛꯁ ꯇ ꯇꯨ ꯊꯥꯎꯖꯟ ꯇ꯭ꯋꯦꯟꯇꯤ ꯇꯨ ꯇ꯭ꯋꯦꯟꯇꯤ ꯊ꯭ꯔꯤ ꯇ꯭ꯋꯦꯟꯇꯤ ꯐꯣꯔꯗ ꯄꯨꯂꯞ ꯄꯨꯟꯁꯤꯜꯂꯒ ꯃꯤ ꯇ꯭ꯋꯦꯟꯇꯤ ꯁꯤꯈ꯭ꯔꯦꯕ ꯫
ꯎꯝ ꯀꯩ ꯑꯣꯏꯖꯠꯅꯣ ꯌꯥꯝ ꯌꯥꯝ ꯂꯝ ꯇꯥꯡꯕꯒꯤ ꯄꯩꯁꯥ ꯀꯣꯟꯅꯗꯕꯩꯔꯣ꯫
ꯑꯁ ꯑꯩ ꯕꯦꯡꯒ꯭ꯂꯣꯔꯒꯤ ꯅꯍꯟ ꯁꯤꯅꯤꯃꯥ ꯑꯃ ꯌꯦꯡꯉꯤ꯫ ꯭ꯋꯥ ꯈ꯭ꯋꯥꯐ ꯍꯥꯏꯅ ꯁꯤꯃꯥ ꯑꯃ ꯌꯦꯡꯉꯦ ꯕꯦꯡꯒ꯭ꯂꯣꯔꯗꯀꯣ
ꯎꯝ
ꯅꯨꯄꯤꯁꯦ ꯃꯥꯏ ꯍꯥꯏꯗꯤ ꯑꯗꯨꯝ ꯃꯥꯏ ꯅꯨꯄꯥꯁꯦ ꯕꯦꯡꯒ꯭ꯂꯣꯔꯗ ꯂꯩꯕ ꯍꯥꯏꯇꯥꯥꯔꯦꯀꯣ ꯃꯥꯏ ꯑꯩ ꯕꯣꯏꯐ꯭ꯔꯦꯟꯁꯦ ꯑꯗꯣ ꯃꯥꯏ ꯕꯣꯏꯐ꯭ꯔꯦꯟ ꯕꯦꯡꯒ꯭ꯂꯣꯔꯗ ꯂꯩꯕꯁꯤꯦ ꯃꯥ ꯎꯅꯕ ꯂꯥꯛꯄꯅꯦꯕ ꯑꯩ ꯃꯥꯏ ꯃꯅꯥꯛꯇ ꯂꯩꯕ ꯂꯥꯛꯄ ꯍꯥꯏꯇꯥꯔꯦ ꯑꯗꯨꯗ ꯃꯥꯁꯦ ꯍꯣꯁꯇꯦꯜꯒꯤ ꯇꯥꯏꯞ ꯇꯧꯕ ꯑꯃꯗ ꯔꯦꯟꯀꯨꯝꯕ ꯑꯃꯗ ꯃꯥꯁꯤ ꯂꯩꯔꯦꯕ ꯈꯪ
ꯎꯝ
ꯂꯩꯔꯀꯥꯟꯁꯤꯗ ꯃꯣꯏꯗꯨꯗ ꯃꯃꯥꯟꯅꯕꯤ ꯑꯍꯨꯝ ꯃꯔꯤ ꯂꯩꯌꯦꯕꯀꯣ ꯃꯒꯤ ꯃꯃꯥꯟꯅꯕꯤ ꯑꯍꯨꯝ ꯃꯔꯤ ꯈꯪꯅꯔꯦꯕꯀꯣ ꯃꯧ ꯃꯆꯥ ꯄꯣꯛꯇ꯭ꯔꯣꯕ ꯃꯧ ꯅꯨꯄꯤ ꯑꯃꯒ ꯑꯗꯩꯗꯤ ꯑꯦꯌꯔ ꯍꯣꯁꯇꯦꯁ ꯑꯃꯒ ꯑꯗꯩꯗꯤ ꯁꯨꯝ ꯀꯣꯂꯦꯖ ꯀꯥꯕ ꯅꯨꯄꯤ ꯑꯃꯒ ꯃꯣꯏ ꯃꯔꯤꯁ ꯇꯤꯟꯅꯔꯦꯕꯀꯣ
ꯎꯝ
ꯇꯤꯟꯅꯔꯀꯥꯟꯁꯤꯗ ꯀꯩꯗꯧꯒꯦ ꯍꯥꯏꯕꯗ ꯃꯥꯏ ꯅꯨꯄꯥ ꯃꯣꯏ ꯂꯥꯁꯇ ꯈꯪꯉꯛꯇꯣꯏꯅꯦ ꯃꯥꯏ ꯅꯨꯄꯥꯁꯦ ꯃꯉꯣꯟꯗ ꯆꯤꯠ ꯇꯧ ꯂꯩꯔꯝꯗꯣꯏꯅꯦꯕ ꯍꯧꯖꯤꯛꯀꯤ ꯃꯥꯏ ꯅꯨꯄꯤꯁꯤꯗꯀꯣ ꯀꯤ ꯇꯣꯒ ꯍꯥꯏꯗ ꯃꯣꯏ ꯁꯥꯎꯔꯅꯤ ꯇꯣꯛꯅꯔꯅꯤ ꯇꯣꯛꯅꯔ ꯀꯥꯟꯁꯤꯗ ꯃꯣꯏ ꯍꯧꯖꯤꯛꯀꯤ ꯔꯦ ꯍꯣꯁꯇꯦꯜꯗꯨꯗ ꯍꯣꯁꯇꯦꯜꯗꯨꯒꯤ ꯃꯄꯨꯒꯤ ꯃꯆꯥ ꯍꯥꯏꯇꯥꯔꯦꯀꯣ ꯍꯣꯁꯇꯦꯜꯗꯣ ꯅꯨꯄꯤ ꯅꯨꯄꯤ ꯑꯃꯅ ꯍꯥꯏꯗꯤ ꯑꯟꯇꯤ ꯑꯃꯅ ꯂꯩꯌꯦꯕ ꯑꯣꯏꯌꯦꯕꯀꯣ ꯃꯄꯨꯁꯦ ꯑꯗꯨꯝ ꯑꯟꯇꯤꯗꯤ ꯃꯥꯏ ꯅꯨꯄꯥ ꯂꯩꯇ꯭ꯔꯦꯕꯣ ꯑꯗꯣ ꯃꯥꯒꯤ ꯃꯆꯥ ꯍꯥꯏꯇꯥꯔꯦ ꯃꯥꯏ ꯃꯆꯥꯅꯨꯄꯥ ꯑꯃ ꯂꯩꯩꯌꯦꯕ ꯃꯥꯢ ꯃꯆꯥꯅꯨꯄꯥ ꯌꯥꯝ ꯉꯥꯎꯁꯤꯟꯅꯕ ꯍꯥꯏꯇꯥꯔꯦ ꯃꯥꯏ ꯃꯆꯥꯅꯨꯄꯥ ꯌꯥꯝ ꯉꯥꯎꯁꯤꯟꯅꯕ ꯗ ꯃꯥꯅ ꯍꯧꯖꯤꯛꯀꯤ ꯅꯧꯅ ꯂꯥꯛꯄ ꯅꯨꯄꯤꯗꯨꯗ ꯀꯥꯔꯦꯟ ꯌꯥꯝ ꯇꯥꯕ ꯍꯥꯏꯇꯥꯔꯦ ꯃꯥꯅ
ꯎꯝ
ꯑꯗꯨꯗꯩ ꯅꯣꯡꯃ ꯀꯩꯅꯣ ꯇꯧꯕ ꯍꯧꯖꯤꯛꯀꯤ ꯃꯣꯏꯈꯩꯁꯤꯅ ꯅꯨꯡꯗꯥꯡ ꯑꯃ ꯅꯨꯄꯤꯗ ꯃꯇꯣꯝ ꯍꯜꯂꯛꯄꯗ ꯍꯧꯖꯤꯛꯀꯤ ꯅꯨꯄꯥꯁꯤꯅ ꯀꯥꯔꯟ ꯇꯥꯒꯦ ꯇꯧꯕꯀꯣ
ꯎꯝ
ꯑꯗꯨꯗꯩ ꯅꯨꯄꯤ ꯃꯥꯅ ꯃꯊꯛꯇ ꯑꯥ ꯃꯊꯛꯇ ꯀꯥꯈꯠꯂꯒ ꯂꯩꯕꯁꯤꯗ ꯃꯣꯏꯒꯤ ꯃꯃꯥꯟꯅꯕꯤ ꯑꯍꯨꯝꯗꯨꯅ ꯆꯪꯉꯒ ꯅꯨꯄꯥꯁꯦ ꯍꯥꯠꯇꯣꯛ ꯍꯥꯠꯈ꯭ꯔꯦꯕꯀꯣ ꯁꯣꯏꯗꯅ
ꯅꯣ
ꯅꯨꯄꯥ ꯁꯣꯏꯗꯅ ꯍꯥꯠꯇꯣꯛꯈ꯭ꯔꯦꯕ ꯑꯗꯨꯒ ꯅꯨꯄꯥ ꯍꯥꯠꯄꯁꯤꯁꯨ ꯃꯣꯏꯅ ꯀꯩꯅꯣ ꯇꯧꯊꯣꯛꯈꯤꯕ ꯍꯥꯏ ꯇꯥꯔꯦ ꯑꯗꯨ ꯀꯣꯠ ꯍꯩꯖꯤꯜꯂꯒ ꯃꯩ ꯆꯥꯛꯊꯣꯛꯈ꯭ꯔꯕ ꯅꯨꯄꯥꯗꯣ ꯃꯩꯅ ꯆꯥꯛꯑ ꯁꯤꯈ꯭ꯔꯕꯀꯣ ꯅꯨꯄꯥꯗꯣ ꯑꯗꯨꯒ ꯃꯣꯏꯅ ꯑꯗꯨꯒꯤ ꯗꯦꯠ ꯕꯣꯗꯤꯗꯣ ꯃꯣꯏꯅ ꯀꯌꯥꯕ ꯇꯔꯪ ꯇꯔꯪ ꯃꯅꯨꯡꯗ ꯍꯥꯞꯆꯤꯜꯂꯕ ꯈꯪꯕ꯭ꯔ
ꯎꯝ
ꯇꯔꯪ ꯃꯅꯨꯡꯗ ꯍꯥꯞꯆꯤꯜꯂꯒ ꯀꯥ ꯃꯅꯨꯡꯗ ꯊꯝꯃꯕ ꯄꯨꯂꯤꯁꯅ ꯈꯪꯗꯅꯕꯀꯣ ꯇꯔꯪ ꯃꯅꯨꯡ ꯍꯥꯞꯆꯜꯂ ꯑꯗꯩ ꯍꯧꯖꯤꯛꯀꯤ ꯅꯨꯄꯥꯗꯨꯅ ꯇꯝꯅ ꯄꯨꯔꯥ ꯍꯣꯁꯇꯦꯜꯗ ꯄꯨꯔꯥ ꯇꯝꯅꯔꯛꯄꯩ ꯋꯥꯅꯤꯗ ꯑꯗꯨ ꯃꯊꯪ ꯃꯊꯪ ꯁꯨꯝ ꯍꯥꯜꯂꯛꯄꯩ ꯋꯥꯅꯤ
ꯅꯨꯄꯤ ꯃꯈꯩꯗꯣ
ꯍꯣꯏ ꯅꯨꯄꯤ ꯃꯈꯩ ꯃꯊꯪ ꯃꯊꯪ ꯍꯣꯁꯇꯦꯜꯗꯨ ꯅꯨꯄꯤ ꯃꯈꯩꯗꯨ ꯍꯥꯠꯇꯣꯛꯈ꯭ꯔꯦꯅ ꯑꯗꯩꯗꯤ ꯅꯧꯅ ꯂꯥꯛꯄ ꯃꯤꯁꯤꯡ ꯈꯩꯁꯤꯁꯨ ꯃꯊꯪ ꯃꯊꯪ ꯁꯨꯝ ꯇꯝꯅꯔ ꯈꯣꯠꯂꯒ ꯇꯧ ꯂꯩꯔꯕ
ꯃꯃꯥ ꯑꯗꯨꯗꯤ ꯀꯩꯝ ꯇꯧꯗꯕ
ꯃꯃꯥꯗꯨꯅ ꯁꯣꯝꯗ ꯃꯆꯥꯗꯨ ꯃꯥꯡꯒ꯭ꯔꯦꯅ ꯊꯤꯔꯒ ꯉꯥꯎꯔꯒ ꯉꯥꯎ ꯆꯠꯅꯔꯕ ꯃꯆꯥ ꯑꯃ ꯃꯥꯇꯨꯝ ꯑꯗꯩ ꯍꯧꯖꯤꯛ ꯍꯣꯁꯇꯦꯜꯗꯣ ꯕꯟ ꯇꯧꯁꯟꯈ꯭ꯔꯦ ꯊꯤꯡꯖꯤꯟꯈ꯭ꯔꯦꯗꯅ
ꯑꯁꯦꯡꯕ ꯋꯥꯔꯤ ꯑꯣꯏꯗꯣꯏꯔꯣ
ꯑꯁꯦꯡ ꯋꯥꯔꯤ ꯅꯠꯇꯦ ꯐꯤꯂꯝꯅꯦ ꯐꯤꯂꯝ ꯑꯗꯨ ꯑꯩ ꯀꯤꯖꯥꯠꯅꯤ ꯑꯩꯗꯤ ꯂꯥꯏꯔꯤꯛꯇ ꯌꯥꯝ ꯃꯥꯟꯅ ꯇꯧꯋꯦꯕ
ꯍꯩꯕꯅꯤ ꯁꯤꯅꯦꯃꯥꯒꯤ ꯕꯨꯠꯀꯤ ꯑꯣꯏꯗꯤ ꯑꯩꯈꯣꯏ ꯕꯣꯂꯤꯎꯠꯁꯤꯅ ꯄꯛꯇꯕꯅ
ꯀꯩ ꯕꯥ
ꯕꯣꯂꯤꯎꯠꯀꯤ ꯁꯤꯅꯦꯃꯥ ꯃꯈꯩꯁꯦ ꯄꯛꯇꯕꯅ ꯍꯧꯖꯤꯛꯀꯥꯟ
ꯈꯪꯗꯦ ꯑ ꯌꯦꯡꯗ ꯀꯨꯏꯔꯦ ꯕꯣꯂꯤꯋꯨꯗꯀꯤ ꯁꯤꯃꯒꯥꯗꯤ
ꯎꯝ ꯌꯦꯡꯅꯤꯡꯇꯦ ꯂꯩꯗꯅ ꯄꯨꯊꯣꯔꯛꯏꯁꯤꯅ ꯃꯌꯥꯝ ꯐ꯭ꯂꯣꯞ ꯆꯠꯄ ꯉꯥꯛꯇ ꯄꯨꯊꯣꯔꯛꯄꯩ ꯇꯥꯢꯞꯇ
ꯈꯪꯗꯦꯗ ꯃꯤꯉꯣꯟꯗꯩ ꯀꯣꯄꯤ ꯇꯧꯕ ꯉꯥꯛꯇ
ꯎꯝ ꯆꯂꯤꯗꯨ ꯕꯖꯤꯔꯥꯎ ꯃꯁ ꯇꯅꯤ ꯀꯩꯀ ꯃꯌꯥꯝ ꯄꯨꯊꯣꯔꯛꯄꯗꯣ
ꯎꯝ
ꯍꯩ ꯋꯥꯔꯤꯒ ꯄꯨ
ꯍꯣꯏ
ꯀꯖ ꯍꯔꯗ ꯍꯥꯏ ꯈꯥꯏꯅꯉꯥꯏꯗꯤ ꯅꯨꯡꯉꯥꯏꯔ ꯁꯤ ꯍꯧꯖꯤꯛ ꯀꯥꯟꯗꯤ ꯀꯩꯅꯗ
ꯌꯥꯗ ꯔꯦꯃꯖ
ꯃꯥꯅ ꯃꯑꯣ
ꯌꯦꯁ ꯌꯦꯁ ꯌꯣꯔ ꯔꯥꯏꯠ
ꯇ꯭ꯋꯤꯟꯁ ꯂꯩꯒ꯭ꯔ
ꯀꯋꯥ
ꯁ ꯂꯩꯈ꯭ꯔꯥꯒꯨꯝ ꯇꯧꯕꯅꯦ
ꯀꯔꯖꯣꯔꯒꯤ ꯇ꯭ꯋꯤꯟꯁ ꯂꯩꯌꯦ
ꯌꯣꯛꯄ
ꯀꯥꯔꯦꯟꯖꯣꯔꯋꯥꯒꯤ ꯇ꯭ꯋꯤꯟꯁ ꯂꯩꯗꯤ ꯀꯩꯅꯣ
ꯃꯆꯥ ꯑꯅꯤ ꯇ꯭ꯋꯤꯟꯁ
ꯑꯣ ꯃꯥꯏ ꯃꯆꯥ ꯇꯨ ꯏꯟ ꯆꯠꯅꯤ ꯈꯪꯗꯦꯗ ꯃꯣꯏ
ꯇꯧꯔꯒ ꯇꯧꯒꯨꯝ ꯇꯧꯕꯅꯤ
ꯑꯃ ꯀꯩꯕꯥ ꯃꯥꯅ ꯑꯅꯧꯕ ꯃꯥꯅ ꯍꯟꯗꯛ ꯑꯅꯧꯕ ꯄꯨꯊꯣꯛꯄꯩ ꯁꯤꯃꯥꯗꯨ ꯌꯦꯡꯉꯕꯣ ꯀꯩꯕꯥ ꯀꯩꯅꯣ ꯇꯧꯕꯩꯗꯣ ꯑꯨꯁ ꯀꯣꯀꯣꯗꯥꯏꯜ ꯇꯧꯕꯩꯗꯣꯏ ꯍꯦ ꯄꯨꯜꯗ
ꯑꯩ ꯍꯤꯟꯗꯤ ꯍꯤꯟꯗꯤꯌꯦ ꯑꯝꯇꯥ
ꯀꯣꯀꯣꯔ ꯗꯥꯏꯜ ꯀꯣꯀꯣꯔ ꯗꯥꯏꯜꯅ ꯇꯨꯜ ꯂꯥꯛꯄꯩꯗꯣꯍꯦ ꯑꯗꯨ ꯋꯥꯏꯗꯣ ꯈꯪꯈ꯭ꯔꯣꯅ ꯑꯣꯗꯥꯒꯤꯗꯣ
ꯍꯔꯕꯨꯗꯤ ꯈꯝꯕꯦ ꯀꯥ ꯃꯅꯣ
ꯀꯃ ꯇꯕ ꯀꯣ ꯄꯥꯝ ꯂꯩꯇꯅꯦ ꯄꯀꯄꯥ ꯆꯩꯦ ꯀꯩꯅꯣꯅ ꯍꯥꯏꯇꯥꯔꯦ ꯏꯁꯩ ꯁꯛꯄꯅꯦꯕꯀꯣ ꯂꯩꯀꯥꯏꯒꯤ ꯂꯣꯀꯦꯜ ꯂꯣꯀꯦꯜ ꯁꯤꯡꯒꯔꯅ ꯍꯥꯏꯇꯥꯔꯦ ꯃ ꯃꯥꯅ ꯏ ꯏꯟꯐ꯭ꯂꯨꯋꯟꯖꯔ ꯑꯃ ꯉꯥꯎꯁꯟꯗꯣꯏꯅꯦꯕ ꯇ ꯑꯕ
ꯇ ꯇꯔꯣ
ꯏꯟꯐ꯭ꯂꯨꯌꯦꯟꯁꯔ ꯑꯃ ꯉꯥꯎꯁꯟꯗꯣꯏꯅꯦꯕ ꯏꯟꯐ꯭ꯂꯨꯌꯦꯟꯁꯔꯁ ꯃꯥ ꯀꯩꯅꯣ ꯇꯧꯗꯕ ꯎꯝ ꯀꯣꯂꯥꯞ ꯇꯧꯁꯁꯤꯦ ꯍꯥꯏꯗꯣꯏꯅꯦꯕ ꯀꯣꯂꯥꯞꯇ ꯁꯟꯗꯧꯕꯗꯣ ꯃꯣꯏ
ꯎꯝ
ꯀꯣꯂꯥꯕꯔꯦꯁꯟ ꯇꯧꯁꯦ ꯍꯥꯏꯔ ꯈꯪꯅꯈꯤꯗꯨꯣꯏꯅꯦꯕ ꯏꯟꯐ꯭ꯂꯨꯌꯦꯟꯁꯔꯁꯤꯒ
ꯎꯝ
ꯑ ꯏꯟꯐ꯭ꯂꯨꯌꯦꯟꯁ ꯍꯥꯏꯦ ꯃꯣꯏꯕꯥꯅꯤ ꯀꯣꯏꯅꯔꯅꯤ ꯀꯣꯏꯅꯔꯕ ꯃꯇꯨꯡꯗ ꯏꯟꯐ꯭ꯂꯨꯋꯟꯖꯔꯁꯦ ꯃꯣꯏꯕꯥꯅꯤ ꯅꯨꯡꯁꯤꯅꯔꯅꯤ ꯑꯗꯨ ꯑꯗꯨ ꯄ꯭ꯔꯦꯒꯅꯦꯟ ꯑꯣꯏꯔꯅꯦꯕ ꯇ꯭ꯔꯦꯟꯖꯔꯁꯦ
ꯎꯝ
ꯑꯗꯨꯗꯩ ꯍꯧꯖꯤꯛꯀꯤ ꯁꯤꯡꯒꯔ ꯁꯤꯡꯒꯔꯗꯨꯅ ꯃꯣꯏꯕꯥꯅꯤꯁꯦ ꯚꯦꯀꯦꯁꯟ ꯑꯃꯨ ꯆꯠꯈꯤꯗꯣꯏꯅꯦꯕꯀꯣ ꯦꯀꯦꯁꯟ ꯑꯃ ꯆꯠ ꯆꯠꯄꯁꯤꯗ ꯍ ꯄꯨꯜꯗꯨꯗ ꯅꯨꯄꯤꯁꯦ ꯃꯣꯏꯕꯥꯅꯦ ꯈꯠꯅꯗꯣꯏꯅꯦꯕ ꯁꯥꯎꯅꯔꯅꯦꯕ ꯄꯥꯗꯨꯅ ꯑꯩꯁꯦ ꯑꯉꯥꯡꯗꯣ ꯑꯦꯕꯣꯔ ꯑꯦꯕꯣꯔꯁꯟ ꯇꯧꯊꯣꯛꯈ꯭ꯔꯣ ꯍꯥꯏꯗꯨꯣꯏꯅꯦꯕ ꯄꯤꯗꯨꯅ ꯌꯥꯔꯔꯣꯏꯕꯣ ꯑꯗꯨꯗꯩ ꯃꯕꯥꯏꯅꯤ ꯁꯥꯎꯅꯔꯅꯤ ꯁꯥꯎꯅꯕꯗꯩ ꯀꯩꯅꯣ ꯇꯧꯕꯗꯅꯦꯕ ꯑ ꯅꯨ ꯅꯨꯄꯥꯁꯤꯅ ꯆꯠꯈꯤꯕ ꯆꯠꯈꯤꯕ ꯀꯥꯟ